ꯑꯣꯐ
ꯍꯜꯂꫭ
ꯇꯥꯕ꯭ꯔꯣ
ꯇꯥꯏꯌꯦ ꯇꯥꯏꯌ‌ꯦ
ꯀꯩꯗꯧꯔꯝꯃꯤꯅꯣ ꯅꯪꯕꯣ
ꯑꯩ ꯑꯗꯨꯝ ꯍꯤꯄꯝꯕꯅꯤꯗ
ꯑꯣ
ꯇꯨꯝꯕ ꯌꯥꯗꯦ
ꯑꯥ‌ ꯑꯁ ꯁꯥꯕꯅꯤꯅꯦ ꯐꯖꯅ ꯁꯥꯏꯅꯦ ꯑꯩꯈꯣꯏꯁꯨ ꯑꯩꯈꯣꯏꯁꯦ ꯀꯩꯅꯣ ꯇꯧꯕ ꯍꯥꯏꯗꯤ ꯃꯊꯛꯁꯦ ꯖꯤꯡꯒꯅ ꯀꯨꯞꯄꯦꯕꯀꯣ
ꯑꯣ ꯑꯥ
ꯑꯗꯨꯗꯨꯒꯤ ꯑꯃꯥ ꯁꯦꯂꯤꯡ ꯄꯨꯗꯤ ꯍꯥꯏ ꯑꯗꫭꯔꯖꯨ ꯅ ꯐꯨꯖꯤꯜꯂꯛꯄꯒꯤ ꯃꯟꯗꯣ ꯑꯗꯨꯝ ꯂꯩꯔ ꯂꯩꯍꯧꯔꯦꯕ ꯑꯗꯒꯤ ꯑꯃꯨꯛ ꯀꯩꯅꯣ ꯑꯣꯏꯕ ꯍꯥꯏꯇꯥꯔꯦ ꯁꯥꯠ ꯁꯥꯠꯄꯨꯗꯤ ꯁꯥꯠꯅꯦ ꯑꯗꯨꯏꯁꯨ ꯁꯤꯗꯤ ꯀꯥꯂꯦꯟꯗꯗꯤ ꯅꯨꯡꯁꯥ ꯑꯗꯨꯅ ꯅꯨꯡꯗꯥꯡꯗ ꯂꯣꯏ ꯐꯨꯗꯣꯔꯛꯑꯦꯕ ꯑꯗꯨꯗꯨꯅ ꯑꯁ ꯈꯨꯁꯥꯥ ꯊꯤꯅ ꯁꯥꯏꯕꯣ ꯑꯩꯁꯨ ꯍꯧꯖꯤꯛ ꯋꯥꯏꯗ ꯁꯥꯃꯟꯗꯅ ꯏꯔꯨꯖꯔꯨꯔꯤꯅꯦ ꯅꯣꯏꯁꯨ ꯅꯣꯏꯁꯨ ꯐꯖꯅ ꯁꯥꯔꯝꯅꯤꯅꯦ
ꯑꯁ ꯍꯥꯏꯏꯌꯦ ꯑꯩꯈꯣꯏꯁꯨ ꯗꯥꯏꯔꯦꯛ ꯅꯨꯡꯁꯥꯁꯨ ꯐꯨꯕꯅꯤꯅꯀꯣ
ꯎꯝ
ꯑꯗꯨꯅ ꯎꯝ ꯍꯥꯏꯕꯗꯤ ꯐꯨꯕꯅꯤꯅ ꯑꯩ ꯀꯥꯁꯦ ꯁꯥꯏꯑꯦꯕ ꯇꯨꯝꯕ ꯌꯥꯗꯦꯕꯀꯣ ꯑꯗꫭ ꯐ‌ꯦꯟ ꯊꯥꯔꯒ ꯑꯗꯨꯝ ꯁꯥꯔꯒ ꯑꯗꯨꯝ ꯂꯩꯕ ꯑꯗꯨ ꯇꯨꯝꯐꯝ ꯆꯥꯕꯝ ꯈꯪꯗꯦ ꯀ
ꯑꯥ ꯅꯣꯏ ꯐꯦꯟꯗꯤ ꯑꯃ ꯁꯦꯂꯤꯡ ꯐꯦꯟꯗꯨꯔ ꯀꯃꯥꯏꯅ ꯇꯧꯕꯅꯣ
ꯍꯣꯏ ꯁꯤꯂꯤꯡ ꯐꯦꯟꯗꯣ
ꯑꯣ ꯑꯥ ꯅꯥꯏ ꯑꯦꯁꯤ ꯑꯦꯁꯤ ꯍꯥꯞꯄꯁꯦ ꯍꯥꯏꯌꯨ ꯀꯩꯅꯣ
ꯑꯦꯁꯤ ꯑꯦꯁꯤ ꯑꯦꯁꯤ ꯍꯥꯞꯈꯤꯔꯣꯏꯗ ꯍꯧꯖꯤꯛ
ꯑꯦ ꯍꯥꯞꯆꯜꯂꯣ ꯀꯩꯅꯣ ꯄꯩꯁꯥ ꯑꯗꯨꯛ ꯄꯥꯏꯔꯤꯗꯨꯕꯨ ꯂꯤꯛꯁꯟꯒꯅꯨꯅꯦ
ꯀꯩꯅꯣ ꯂꯩꯇꯕꯅꯤꯅꯀꯣ
ꯑꯣ
ꯁꯤꯗ ꯁꯤꯗ ꯃꯅꯤ ꯃꯅꯤꯄꯨꯔꯗ ꯂꯩꯇꯧꯔꯤꯅꯤ ꯑꯦꯁꯤ ꯂꯩꯔꯒ ꯀꯩꯗꯧꯔꯤꯅꯤ ꯑꯩꯈꯣꯏ ꯑꯥ ꯈꯔ ꯂꯩꯔꯒ ꯑꯃꯨꯛꯀ
ꯑꯦ ꯂꯥꯏꯔꯤꯛ ꯇꯝꯅꯕ ꯑꯃꯨꯛꯀ ꯑꯩꯒꯤ ꯖꯒꯥꯗꯨꯗ ꯆꯠꯈ꯭ꯔꯅꯤ
ꯆꯨꯝꯃꯦ ꯆꯨꯝꯃꯦ ꯑꯗꯨꯕꯨꯗꯤ ꯍꯥ ꯍꯥꯌꯦꯡ ꯅꯪꯅ ꯑꯗꯨꯝ ꯂꯩꯍꯧꯕ ꯑꯣꯏꯔꯗꯤ ꯐꯕ
ꯍꯣꯏ ꯍꯣꯏ ꯑꯗꯨꯅ ꯂꯥꯏꯔꯤꯛꯁꯦ ꯇꯝꯃꯤꯕꯅꯤꯅꯀꯣ ꯎꯃꯤ ꯑꯗꯨ ꯂꯩꯔꯛꯄꯗꯨꯗ ꯑꯗꯨꯝ ꯀꯣꯟꯅ ꯀꯣꯟꯅ ꯈꯟꯅꯕ ꯌꯥꯏ ꯑꯗꯨꯒꯤꯗꯣ
ꯎꯝ ꯑꯣ ꯍꯥꯐ ꯆꯂꯣ ꯍꯥꯐ ꯆꯂꯣ ꯑꯗꯨ ꯍꯥꯞ ꯄꯅꯗꯤ ꯐꯥꯔꯥꯝꯅꯤ ꯍꯥꯏꯗꯤ ꯃꯅꯤꯄꯨꯔꯒꯤ ꯃꯅꯤꯄꯨꯔꯒꯤ ꯁꯥꯕꯁꯦ ꯋꯦꯗꯔꯁꯦ ꯑꯩꯈꯣꯏꯒꯤ ꯊꯥꯏꯅꯒꯤ ꯒꯤ ꯋꯦꯗꯔꯗꯨꯒ ꯃꯥꯟꯅꯗ꯭ꯔꯦꯕ ꯈꯪꯕ꯭ꯔꯥ
ꯍꯣꯏ ꯍꯣꯏ
ꯑꯩꯈꯣꯏ ꯅꯪꯕꯨꯗꯤ ꯑꯥꯗ ꯁꯨꯝ ꯂꯩꯔꯛꯄꯅꯤꯅ ꯈꯤꯇꯪ ꯈꯪꯉꯝꯃꯔꯣꯏ ꯑꯩꯈꯣꯏꯗꯤ ꯁꯤꯗ ꯁꯨꯝ ꯂꯩꯔꯛꯑꯕꯅꯤꯅ ꯑꯉꯥꯡ ꯑꯣꯏꯔꯤꯀꯥꯟꯗꯒꯤ ꯌꯨꯝꯗ ꯑꯗꯨꯝ ꯂꯩꯔꯛꯄꯅꯤꯅ ꯈꯪꯉꯦꯕ ꯃꯇꯝ ꯑꯃꯗꯗꯤ ꯑꯩꯈꯣꯏꯒꯤ ꯁꯥꯕꯁꯦ ꯑ ꯀꯩ ꯍꯥꯏꯅꯤ ꯑꯗꯨꯝ ꯌꯨꯝꯗ ꯑꯗꯨꯝ ꯂꯩꯔꯁꯨ ꯂꯩꯕ ꯉꯝꯃꯦꯕ ꯈꯪꯕ꯭ꯔꯥ ꯑꯗꯨꯒ ꯌꯨꯝꯗ ꯑꯩꯈꯣꯏꯒꯤ ꯎꯈꯣꯡ ꯋꯥꯈꯣꯡ ꯑꯆꯧ ꯑꯆꯧꯕ ꯌꯥꯝ ꯍꯧꯋꯦꯕ ꯑꯩꯈꯣꯏꯗꯤ ꯑꯩꯈꯣꯏ ꯑ꯭ꯋꯥꯏꯗ ꯑꯗꯨꯗꯨꯅ ꯁꯥꯒꯠꯂꯛꯑꯀꯥꯟ ꯀꯥꯟꯗ ꯑꯗꯨꯗ ꯆꯠꯂꯒ
ꯎꯝ
ꯄꫭꯊꯥꯕ
ꯍꯣꯏ ꯍꯣꯏ
ꯌꯥ ꯑꯅ
ꯑꯆꯥ ꯑꯆꯥ
ꯁꯤ ꯅꯨꯡꯁ ꯌꯥ ꯀꯃꯦ ꯍꯧꯖꯤꯛ ꯎ ꯖꯤꯛ ꯅ ꯑ ꯎ ꯎꯄꯥꯟ ꯎꯄꯥ ꯄꯥꯟꯖꯨ ꯂꯣꯏ ꯍ ꯀꯦ ꯂ‌ꯦ ꯍꯧꯖꯤꯛꯁꯦ ꯑꯩꯈꯣꯏꯒꯤ ꯑꯥ‌ ꯃꯄꯥꯟ ꯂꯝ ꯗꯦꯜꯂꯤꯗ ꯀꯗꯤ ꯃꯣꯏ ꯁꯥꯔꯁꯨ ꯑꯩꯈꯣꯏꯒꯤ ꯀꯩꯅꯣ ꯇꯧꯗ꯭ꯔꯣ ꯑꯂꯨꯕꯗ ꯍꯨꯃꯥꯡ ꯄꯤꯕꯤ ꯀꯥꯡꯕꯤ ꯑꯃ ꯆꯅꯝ ꯆꯅꯝ ꯆꯅꯝ ꯂꯥꯎꯔ ꯇꯧꯕꯤꯗꯨ ꯇꯧꯋꯤꯅ ꯃꯅꯤꯄꯨꯔꯗꯗꯤ ꯑꯗꯨ ꯑꯗꯣ ꯁꯣꯝꯗ ꯑꯗꯨꯝ ꯌꯥꯝ ꯑꯗꯩ ꯏꯪꯁꯨ ꯀꯥꯂꯦꯟ ꯃꯇꯝꯗꯁꯨ ꯁꯥꯁꯨ ꯁꯥꯗꯕ ꯑ ꯑꯗꯗꯤ ꯁꯥ ꯇꯥꯔꯒꯁꯨ ꯁꯥꯕ ꯈꯔ ꯐꯕꯗꯣ
ꯎꯝ ꯎꯝ
ꯑꯗ ꯑꯈꫭꯏ‌ ꯁꯤꯗꯗꯤ
ꯎꯝ
ꯈꯦꯠꯅꯔꯤꯗ ꯌꯥꯝ ꯊꯤ ꯈꯦꯠꯅꯩꯗ ꯑꯁꫭꯝ ꯍꯥꯏꯗꯤ ꯁꯤꯗꯅ ꯅꯨꯡꯉꯥꯏꯗꯅ ꯃꯄꯥꯂꯣꯡꯒ ꯌꯦꯡꯅꯔꯨꯔꯗꯤ
ꯍꯣꯏ ꯍꯣꯏ ꯃꯄꯥꯟꯗꯗꯤ ꯀꯩꯅꯣꯗꯣ ꯄꯣꯂꯨꯁꯟꯗꯣ
ꯎꯝ
ꯄꯣꯂꯨꯁꯟꯁꯨ ꯌꯥꯝꯃꯤ ꯑꯗꯨꯒ ꯑꯣꯚꯔ ꯄꯣꯄꯨꯂꯦꯁꯟ ꯑꯣꯏꯕꯗꯣ ꯀ꯭ꯔꯥꯎꯗꯦꯠ ꯑꯣꯏꯕꯗꯣ
ꯑꯥ
ꯑꯗꯨꯃꯥꯏꯅ ꯑꯣꯏꯕꯅꯤꯅ ꯑꯗꯣ ꯅꯪꯗꯤ ꯍꯧꯖꯤꯛꯀꯥꯟ ꯀꯩꯀꯩ ꯍꯣꯠꯅꯔꯤꯒꯦ
ꯍꯧꯖꯤꯛꯀꯥꯟꯁꯦ ꯑꯁ ꯀꯩꯝ ꯍꯣꯠꯅꯗꯦꯗ ꯀꯩꯅꯣ ꯇꯧꯔꯤꯌꯦ ꯑ ꯑꯣꯛ ꯈꯔ ꯂꯣꯏꯔꯤꯌꯦ ꯌꯦꯟ ꯈꯔꯁꯨ ꯉꯥꯅꯨ ꯈꯔꯁꯨ
ꯑꯣ ꯑꯣ ꯑꯣꯛꯇꯣꯕꯨ ꯀꯌꯥꯝ ꯆꯥꯎꯔꯒꯦ
ꯆꯥꯎꯔꯦ ꯃꯄꯤ ꯐꯥꯔꯦ ꯃꯄꯤ ꯑꯅꯤ ꯑꯅꯤ ꯂꯩꯌꯦ ꯑꯗꯒꯤ ꯃꯆꯥ ꯃꯆꯥ ꯍꯥꯏꯁꯦ ꯄꯨꯡꯈꯛ ꯆꯥꯎꯔꯕ ꯍꯥꯏꯗꯤ ꯑꯗꯨꯝ ꯃꯄꯤ ꯐꯥꯔꯛꯇꯣꯔꯕ ꯑꯣꯏꯕ ꯍꯥꯏꯇꯥꯔꯦꯅꯦ ꯑꯅꯤꯡ ꯑꯃꯒ ꯂꯩꯌꯦ
ꯑꯣ ꯑꯁ ꯑꯣꯛ ꯂꯣꯏꯕ ꯍꯥꯏꯔ ꯑꯣꯛꯇꯣ ꯍꯥꯎꯕꯅꯤꯅꯦꯍ
ꯍꯥꯎꯕꯅꯦ ꯍꯥꯎꯕꯅꯦ ꯑꯣꯛꯇꯤ ꯀꯩꯅꯣꯅꯦ ꯑꯗꯨ ꯅꯣꯏ ꯀꯩꯅꯣꯗꯗꯤ ꯑꯥꯗꯗꯤ ꯑꯗꯨꯝ ꯑꯣꯛꯁꯦ ꯇꯣꯏ ꯇꯣꯏ ꯆꯥꯔꯝꯅꯤ
ꯑꯣꯛꯇꯤ ꯐꯖ ꯆꯥꯏ ꯎꯝ ꯑꯣꯛꯇꯤ ꯍꯥꯏꯕꯗꯤ ꯑꯥꯗꯗꯤ ꯑꯦ
ꯎꯝ ꯃꯃꯜ ꯒꯥꯗꯤ ꯀꯃꯥꯏꯅ ꯇꯧꯒꯦꯕ ꯍꯥꯏꯗꯤ ꯃꯃꯜ ꯄꯩꯁꯥ ꯄ꯭ꯔꯥꯏꯖꯇꯣ
ꯄ꯭ꯔꯥꯏꯁꯁꯦ ꯀꯦꯖꯤ ꯑꯃꯗ ꯆꯍꯨꯝꯒ ꯌꯥꯡꯈꯩ ꯍꯥꯏꯌꯦꯕꯀꯣ
ꯑꯦ ꯑꯗꯨꯗꯤ ꯍꯣꯡꯉꯤꯅꯦ
ꯍꯣꯡꯕꯗꯤ ꯍꯣꯡꯉꯦ ꯃꯣꯏ ꯑꯥ ꯑꯣ ꯑꯣꯛ ꯄꯨꯔꯛꯏꯁꯤꯗꯤ ꯀꯗꯥꯏꯗꯒꯤꯅꯣ ꯈꯪꯗ꯭ꯔꯦꯀꯣ ꯃꯣꯏ ꯑꯁꯥꯝꯗꯒꯤꯔ ꯑ ꯃꯣꯏ ꯃꯣꯏꯅ ꯌꯣꯛꯆꯔꯒ ꯑꯗꯨꯃꯥꯏꯅ ꯀꯛꯄ ꯀꯣ
ꯑꯣ
ꯑꯗꯨꯃꯥꯏꯅ ꯇꯧꯋꯦ ꯑꯗꯣ ꯑꯗꯨꯝ ꯆꯥꯏꯑ ꯑꯌꯥꯝꯕ ꯃꯣꯏ ꯑꯣꯛꯁꯦ ꯑꯣꯛ ꯑꯌꯥꯏꯕꯅꯦ ꯑꯣꯛꯁꯦ ꯑꯩꯈꯣꯏꯒꯤ ꯄꯨꯔꯥ ꯀꯦꯖꯤ ꯑꯃ ꯑꯅꯤ ꯂꯩꯔꯛ ꯍꯦꯛꯇ ꯊꯣꯡꯗꯕꯤꯗꯀꯣ ꯈꯖꯤꯛꯇꯪ ꯈꯖꯤꯛꯇꯪ ꯑꯩꯈꯣꯏꯒꯤ ꯀꯩꯅꯣꯗꯨꯗ ꯃꯩ ꯃꯩꯗꯨꯗ ꯃꯣꯏꯗꯤ ꯃꯩ ꯌꯥꯝ ꯊꯥꯏꯌꯦꯕꯀꯣ ꯁꯤꯡ ꯁꯤꯡ ꯑꯗꯨꯃꯥꯏꯅ ꯊꯥꯕꯅꯤꯅ ꯃꯣꯏꯒꯤ ꯑꯣꯛꯁꯦ ꯑꯗꯨꯝ ꯌꯥꯔ ꯌꯥꯔꯒ ꯑꯗꯨꯝ ꯊꯝꯃꯦꯕ
ꯑꯥꯝ
ꯊꯥꯝꯃꯒ ꯑꯗꯨꯝ ꯃꯣꯏꯒꯤ ꯏꯟꯖꯥꯡ ꯍꯋꯥꯏꯕꯨ ꯊꯣꯡꯕ ꯑꯣꯏꯒꯦꯔꯥ ꯆꯝꯊꯣꯡꯕꯨ ꯑꯣꯏꯒꯦꯔꯥ ꯑꯗꯨꯝ ꯃꯇꯨꯝ ꯑꯃ ꯑꯅꯤ ꯑꯃ ꯑꯅꯤ ꯑꯗꯨꯝ ꯊꯥꯛꯑ ꯃꯣꯏꯗꯤ ꯑꯗꯨꯝ ꯆꯥꯅꯩꯑꯦꯕꯀꯣ
ꯑꯣ
ꯑꯗꯨꯃꯥꯏꯅ ꯇꯧꯋꯦ ꯃꯣꯏ ꯍꯥꯎꯁꯨ ꯍꯥꯎꯋꯦ ꯃꯣꯏꯅ ꯊꯣꯡꯕꯁꯦ
ꯑꯣ ꯃꯣꯏꯗꯤ ꯀꯃꯥꯏ ꯀꯃꯥꯏ ꯊꯣꯡꯒꯦ ꯑꯗꯨꯕꯣ
ꯃꯣꯏ ꯊꯣꯡꯕꯁꯦ ꯃꯣꯏ ꯑꯌꯥꯝꯕꯁꯦ ꯑꯩꯈꯣꯏꯒꯤꯗꯤ ꯃꯅꯤꯄꯨꯔꯒꯤꯗꯤ ꯐꯨꯠ ꯐꯨꯞꯄꯁꯨ ꯌꯥꯎꯋꯤ ꯉꯧꯕꯁꯨ ꯌꯥꯎꯋꯤꯅ ꯑꯗꯨ ꯃꯣꯏꯒꯤꯗꯤ ꯉꯧꯕꯁꯦ ꯇꯧꯅꯗꯦꯕ ꯑꯌꯥꯝꯕ ꯐꯨꯠꯄ ꯍꯥꯟꯅ ꯐꯨꯠꯂꯒ ꯐꯖꯅ ꯄꯨꯊꯣꯛꯑꯒ ꯑꯣꯏꯅ ꯑꯩꯈꯣꯏ ꯊꯥꯎꯒ ꯍꯥꯞꯇꯕꯤꯗ ꯗꯥꯏꯔꯦꯛ ꯐꯨꯠꯂꯒ ꯊꯣꯡꯕꯗꯣ
ꯑꯥ
ꯑꯗꯨꯃꯥꯏꯅ ꯃꯣꯢꯗꯤ ꯃꯆꯨꯁꯨ ꯀꯥ ꯍꯦꯟꯅ ꯊꯥꯛꯇꯦ ꯃꯆꯨ ꯑꯉꯥꯡꯕ ꯑꯩꯈꯣꯏꯒꯤ ꯃꯣꯔꯣꯛ ꯃꯆꯨꯗꯣ
ꯑꯗꯨ ꯊꯥꯛꯑꯅꯤ ꯑꯗꯣ ꯎꯃꯨꯔꯣꯛ ꯊꯥꯛꯑꯅꯤ ꯁꯤꯡ ꯁꯤꯡꯁꯦ ꯄꯩꯉꯩ ꯊꯥꯛꯑꯅꯤ ꯆꯅꯝꯒ ꯊꯥꯛꯇꯦꯕ ꯑꯗꯨꯃꯥꯏꯅ ꯇꯧꯔꯒ ꯃꯣꯏꯒꯤ ꯑꯩꯈꯣꯏꯒꯤ ꯈꯥꯃꯦꯟ ꯈꯥꯃꯦꯟꯗꯣ ꯈꯥꯃꯦꯟ ꯑꯁꯤ ꯑꯁꯤꯟꯕꯤ ꯁꯨꯃꯥꯏꯅ ꯇꯧꯔ ꯃꯣꯏꯒꯤ ꯀꯩꯅꯣꯝꯃ ꯑꯈꯥꯕꯤ ꯑꯃ ꯍꯥꯏꯕꯅꯦ ꯃꯣꯏ ꯀꯩꯅꯣꯃ ꯑꯩꯈꯣꯏꯒꯤ ꯚꯦꯖꯤꯇꯦꯕꯜ ꯑꯃ ꯑꯈꯥꯕꯤ ꯑꯃ ꯃꯇꯨꯡ ꯈꯔ ꯇ ꯑꯗꯨ ꯨ ꯑꯗꯨꯁꯨ ꯍꯥꯞꯄꯦꯕꯀꯣ
ꯑꯣ
ꯃꯥꯏ ꯇꯧ ꯍꯥꯎꯋꯦ ꯃꯣꯏ ꯑꯗꯨ
ꯑꯣ ꯑꯃ ꯃꯣꯏꯒꯤ ꯀꯔꯤꯕ ꯃꯣꯔꯣꯛ ꯑꯩꯈꯣꯏ ꯅꯣꯏ ꯑꯗꯨꯋꯥꯏꯗꯗꯤ ꯐꯪꯕ꯭ꯔꯥ ꯐꯪꯗꯕ꯭ꯔꯗꯤ ꯈꯪꯗꯦꯕꯀꯣ ꯑꯩꯈꯣꯏꯒꯤ ꯑꯣꯛ ꯊꯣꯡꯕꯗ ꯌꯥꯝ ꯆꯥꯅꯕ ꯃꯣꯔꯣꯛ ꯑꯃ ꯂꯩꯌꯦꯕ ꯁꯤꯔꯥꯈꯣꯡ ꯃꯣꯔꯣꯛꯑꯅ ꯃꯃꯤꯡ ꯇꯥꯔꯕ
ꯃꯃꯤꯡꯕꯨꯗꯤ ꯇꯥꯗ꯭ꯔꯤ
ꯑꯣ ꯍꯧꯖꯤꯛꯀꯤ ꯁꯤꯔꯥꯈꯣꯛ ꯃꯣꯔꯣꯛ ꯁꯤ ꯃꯣꯔꯣꯛꯁꯤꯒ ꯊꯣꯡꯕ ꯑꯣꯛꯁꯤꯅꯦꯕ ꯃꯌꯥꯝꯅ ꯈ꯭ꯋꯥꯏ ꯄꯥꯝꯅꯩꯁꯦ ꯑꯗꯣ ꯁꯤꯔꯥꯈꯣꯡꯒꯤ ꯃꯣꯔꯣꯛꯁꯦ ꯌꯥꯝ ꯍꯥꯏꯗꯤ ꯐꯪꯗꯕ ꯍꯥꯏꯇꯥꯔꯦꯅꯦ ꯁꯝꯅ ꯍꯥꯏꯔꯕꯗ ꯌꯥꯝ ꯇꯥꯡꯕ ꯍꯥꯏꯈꯤꯗꯣꯏꯔꯥ ꯅꯠꯇ꯭ꯔꯒꯅ ꯐꯪꯗꯕ ꯐꯪꯗꯦꯕ ꯑꯩꯈꯣꯢ ꯁꯨꯋꯥꯢꯗ ꯄꯥꯛ ꯄꯥꯛ ꯃꯣꯏ ꯑꯗ ꯑꯗꯨꯋꯥꯏꯗꯩ ꯑꯗꯨꯝ ꯆꯦꯜꯂ ꯇꯥꯔꯒꯗꯤ ꯑꯗꯨꯝ ꯐꯪꯗꯤ ꯐꯪꯕ ꯍꯥꯏꯇꯥꯔꯦ ꯍꯧꯖꯤꯛꯀꯤꯗꯤꯁꯨ ꯀꯩꯅꯣꯅꯦꯕꯀꯣ ꯑꯩꯈꯣꯏꯒꯤ ꯎꯝ ꯇ꯭ꯔꯥꯏꯕꯦꯜ ꯏꯆꯤꯟ ꯏꯅꯥꯎꯒꯤ ꯀꯥꯡꯕꯨꯅꯦꯕ ꯍꯧꯖꯤꯛꯀꯤ ꯁꯤꯔꯥꯈꯣꯡ ꯍꯥꯏꯁꯦ ꯑꯁꯦꯡꯕꯩꯗꯤ ꯂꯝ ꯃꯃꯤꯡꯅꯦ ꯍꯥꯏꯕ꯭ꯔꯥ ꯀꯩꯅꯣꯝ ꯍꯥꯏꯒꯨꯝ ꯇꯧꯕꯅꯦꯕ ꯑꯗ ꯃꯣꯏꯅ ꯃꯣꯏ ꯑꯗꯨꯗ ꯍꯧꯕ ꯃꯣꯔꯣꯛꯁꯦ
ꯎꯝ
ꯁꯤꯁꯦ ꯁꯤꯁꯦ ꯃꯣꯏꯅ ꯀꯪꯍꯜꯂꯒ ꯑꯃꯨꯛ ꯃꯨꯛꯇꯤ ꯄꯨꯊꯣꯔꯛꯄꯅꯦꯕ ꯑꯗꯣ ꯑꯗꯨꯝ ꯌꯣꯟꯕꯁꯨ ꯑꯗꯨꯝ ꯌꯥꯎꯗꯤ ꯌꯥꯎꯕꯅꯦ ꯑꯗꯨꯗꯣ ꯑꯩꯈꯣꯏꯅ ꯃꯐꯝꯗꯣ ꯈꯪꯗꯕ ꯍꯥꯏꯇꯥꯔꯦꯅꯦ ꯄꯥꯛ ꯄꯥꯛ ꯌꯣꯟꯗꯕ ꯑꯗꯨꯗꯨꯅ ꯑꯗꯨꯒꯤ ꯃꯣꯔꯣꯛꯇꯨꯒ ꯍꯧꯖꯤꯛꯀꯤ ꯑꯣꯛꯁꯤꯒ ꯊꯣꯡꯕꯗ ꯑꯁ ꯃꯍꯥꯎ ꯑꯃ ꯃꯍꯥꯎ ꯑꯝꯅꯦ ꯍꯥꯏꯔꯤꯌꯦ ꯑꯩ ꯀꯩꯅꯣꯁꯨ ꯇꯧꯁꯨ ꯇꯧꯔꯦꯕꯀꯣ ꯑꯥ ꯑꯗꯨꯗꯩ ꯀꯩꯅꯣꯒꯨꯝꯕꯗ ꯍꯥꯢꯗꯤ ꯍꯣꯇꯦꯜ ꯍꯣꯇꯦꯜꯒꯨꯝꯕꯗ ꯑ ꯊꯣꯡꯕꯕꯨꯗꯤ ꯆꯥꯔꯦꯕꯀꯣ ꯌꯥꯝ ꯊꯤꯅ ꯈꯦꯠꯅꯕ ꯍꯥꯏꯇꯥꯔꯦꯅꯦ ꯃꯍꯥꯎ ꯊꯣꯛꯄ ꯍꯥꯏꯇꯥꯔꯦ ꯑꯣꯛꯇꯣ ꯄꯨꯔꯥ ꯈꯦꯠꯅꯔꯦ ꯁꯥꯛ ꯈꯦꯠꯅꯕ ꯍꯥꯏꯕꯨ ꯁꯥꯊꯤꯅ ꯈꯦꯠꯅꯔꯦ ꯍꯥꯎꯕ ꯌꯥꯝ ꯊꯤꯅ ꯍꯦꯜꯂꯕ ꯑꯗꯨꯒꯤ ꯃꯣꯔꯣꯛꯇꯣ ꯊꯥꯛꯄꯗꯨꯅ ꯑꯩꯈꯣꯏ ꯆꯨꯝꯅ ꯑꯩꯈꯣꯏ ꯁ꯭ꯋꯥꯏ ꯒꯤ ꯎꯨ ꯃꯣꯔꯣꯛ ꯀꯩꯀꯥ ꯎꯨ ꯃꯣꯔꯣꯛ ꯀꯩꯀꯥ ꯊꯥꯛꯄꯁꯤꯕꯨꯗꯤꯀꯣ ꯑꯗꯨꯃꯥꯏꯅ ꯑꯗꯨꯗꯒꯤ ꯑꯩꯅ ꯑꯃ ꯆꯥꯈꯤꯌꯦ ꯆꯝꯅ ꯐꯨꯠ ꯄꯥꯏꯔꯒ ꯑꯩꯈꯣꯏ ꯏꯕꯥꯢ ꯑꯃꯅ ꯅꯣꯡꯃ ꯃꯥꯅ ꯑꯣꯛꯁꯦ ꯅꯨꯡꯕꯤ ꯆꯐꯨꯗꯣ ꯅꯨꯡꯕꯤ ꯆꯐꯨꯗꯣ ꯈꯪꯕ꯭ꯔꯥ
ꯈꯪꯉꯦ ꯈꯪꯉꯦ
ꯑꯣ ꯑꯗꯨꯗ ꯑꯣꯛꯅꯦ ꯑꯗꯨꯗꯨꯒ ꯁꯤꯡ ꯈꯔ ꯊꯥꯛꯑꯦ ꯑꯗꯨꯒ ꯇꯤꯜꯂꯧ ꯈꯔ ꯊꯥꯛꯄ꯭ꯔꯥ ꯊꯥꯛꯇꯕ꯭ꯔꯥ ꯑꯩꯕꯨ ꯀꯥꯎꯈ꯭ꯔꯦꯅꯦ ꯑꯗꯨꯗꯨꯒ ꯍꯧꯖꯤꯛꯀꯤ ꯃꯆꯜ ꯌꯥꯝꯗꯦꯕ ꯈꯤꯇꯪꯒ ꯈꯔꯒ ꯊꯥꯛꯄꯅꯦꯕ ꯑꯗꯨꯗꯨꯒ ꯐꯨꯠꯄ ꯍꯥꯏꯇꯥꯔꯦꯅꯦ ꯑ ꯊꯨꯝ ꯊꯥꯛꯑꯦ ꯖꯤꯔꯥ ꯈꯔ ꯊꯥꯛꯑꯦ ꯃꯅꯝ ꯈꯤꯇꯪ ꯆꯦꯟꯗꯅꯕꯅꯦꯅꯀꯣ ꯑꯣꯛꯇꯣ ꯑꯁ ꯑꯗꯨꯒꯤ ꯈꯨꯍꯥꯎꯗꯨꯗꯤꯕꯣ ꯑꯩ ꯑꯃꯨꯛꯐꯥꯎ ꯆꯥꯗ꯭ꯔꯤ ꯍꯥꯏꯕ ꯐꯖꯅ ꯍꯥꯎꯋꯦ ꯑꯗꯨꯝꯗꯤ ꯑ ꯑꯩ ꯑꯝꯇꯪꯒ ꯆꯥꯅꯤꯡꯉꯤ ꯑꯗꯨꯏ ꯑꯍꯥꯎꯗꯣ ꯑꯝꯇꯪ ꯀꯃꯥꯏ ꯊꯣꯡꯉꯤꯅꯣ ꯍꯪꯉꯒ ꯑꯝꯇꯪ ꯊꯣꯡꯉ ꯆꯥꯅꯤꯡꯉꯤ ꯑꯗꯨꯒ ꯅꯨꯡꯕꯤ ꯆꯐꯨꯗ ꯊꯣꯡꯕꯖꯤꯖꯨ ꯄꯨꯔꯥ ꯇꯣꯉꯥꯟꯕꯖꯥꯠꯅꯤ
ꯑꯣ
ꯑꯣ ꯅꯪꯕꯨ ꯀꯩꯗꯧꯔꯝꯃꯤꯅꯣ ꯍꯤꯞꯄꯝꯃꯤꯅꯦ ꯍꯥꯏꯔꯣ
ꯍꯣ ꯑꯩꯅ ꯑꯗꯨꯝ ꯁꯥꯃꯟꯗꯅ ꯇꯨꯝꯕ ꯌꯥꯗꯦꯅꯀꯣ ꯉꯍꯥꯛ ꯍꯤꯞꯄꯝ
ꯑꯣ ꯑꯣ ꯑꯗꯨꯗꯤ ꯇꯨꯝꯗꯅꯕ ꯇꯧꯔꯣ ꯄꯨꯡꯁꯨ ꯊꯦꯡꯉꯝꯅꯤꯅ ꯑꯩꯖꯨ ꯑꯨꯏꯗꯕ ꯌꯥꯕ꯭ꯔꯥ ꯌꯦꯡꯉꯦ ꯉꯥꯍꯥꯛ ꯏꯔꯨꯖꯊꯣꯛꯎꯕꯩ ꯏꯪꯉꯤ ꯀꯥꯟꯁꯤꯗ
ꯑꯣ ꯌꯦꯡꯉꯣ ꯌꯦꯡꯉꯣ
ꯑꯥ ꯊꯝꯃꯒꯦꯀꯣ
ꯍꯣ ꯊꯝꯃꯣ ꯊꯝꯃꯣ
ꯑꯥ ꯊꯝꯃꯦ ꯊꯝꯃꯦ
ꯎꯝ ꯎꯝ ꯑꯣꯀꯦ